ꯑ꯭ꯔꯣ
ꯌꯥꯔꯕꯣ
ꯌꯥꯗꯦ ꯔꯤꯁꯇꯥꯔꯠ ꯑꯗꯨ ꯑꯗꯥꯅ ꯑꯗꯨꯝ ꯊꯣꯛꯑ ꯂꯩꯔꯦ ꯅꯪꯅ ꯅꯍꯥꯟꯈꯣꯏꯗꯤ ꯏꯁ ꯇꯧꯔꯛꯑꯒꯦꯅ ꯍꯪꯕꯅꯤ ꯍꯦꯛꯇ ꯇꯧꯁꯤꯜꯂꯛꯏ ꯇꯧꯔꯛꯑꯣ ꯍꯥꯏ
ꯍꯣꯏꯅꯦ ꯅꯪ ꯇꯧꯔꯛꯑꯣ ꯍꯣꯏꯅꯦ ꯅꯪ ꯇꯧꯔꯛꯑꯣ ꯍꯥꯏꯔꯗꯤ ꯋꯥꯊꯤ ꯋꯥꯍꯪꯒ ꯌꯥꯔꯦ ꯅꯪ ꯁꯣꯏꯔꯒ ꯑꯩꯉꯣꯟꯗ ꯇꯥꯏꯁꯟꯅ ꯑꯣ ꯇꯧꯔꯛꯑꯒꯦꯅ ꯍꯥꯏꯔꯒ ꯅꯠꯇ꯭ꯔꯣ ꯊꯝꯒ꯭ꯔꯤꯗꯨ꯫
ꯏꯃꯩ ꯃꯩ ꯃꯩ ꯗꯁꯥ ꯇꯔꯦꯅꯦ ꯑꯩ꯫
ꯒ꯭ꯂꯤꯠꯁ ꯇꯧꯈ꯭ꯔꯦ ꯍꯥꯏꯕ ꯒ꯭ꯂꯤꯠ ꯃꯤꯅꯤꯡ ꯈꯪꯉꯝꯃꯣꯏ꯫ ꯖꯤ ꯑꯦꯜ ꯑꯥꯏ ꯇꯤ ꯏ ꯁꯤ꯫ ꯍꯩꯁ ꯀ꯭ꯔꯤꯠꯁ ꯀꯥꯏꯁ
ꯁꯤ ꯊꯔꯥꯑꯃꯅꯤ ꯑꯗꯨꯅ ꯅꯪꯁꯨ ꯈꯪꯉꯤꯗꯨ꯫
ꯊꯥꯗꯦ ꯊꯥꯗꯦ꯫
ꯀꯩ ꯍꯥꯏꯔꯝꯕꯅꯣ ꯗꯤꯄ ꯁꯔꯁ
ꯒꯦꯝ ꯁꯥꯟꯅꯕ ꯒꯦꯝꯃꯔꯅ ꯈꯪꯒꯅꯤ꯫ ꯒꯦꯃꯔ ꯍꯥꯏꯔꯒ ꯑꯩꯁꯤ ꯉꯥꯛꯇꯪ ꯂꯩꯔ
ꯏꯃꯩ ꯃꯩ ꯏꯃꯥꯏ ꯃꯥ
ꯕꯤꯟ ꯌꯥꯝ ꯂꯩꯇꯦ ꯑꯩꯅ ꯕꯤꯜ ꯂꯩꯇꯦ ꯑꯇꯩ ꯅꯇꯦꯗ ꯀꯣꯏꯁꯟ ꯌꯥꯝꯅ ꯏ ꯀꯥꯈ꯭ꯔꯦꯕ ꯑꯩꯖꯤ ꯏ ꯀꯥꯈ꯭ꯔꯁꯤꯅ ꯑꯗꯨꯃꯥꯏꯅ ꯀꯣꯏꯁꯟ ꯇꯔꯥꯃꯉꯥ ꯑꯃꯗꯤ ꯀꯝꯄꯜꯁꯔꯤ ꯃꯤꯠ ꯇꯨꯝꯃꯒ ꯈꯣꯠꯄ ꯌꯥꯏꯕ ꯑꯦꯅꯤ ꯅꯦꯠ ꯑꯦꯛꯖꯥꯝꯗ ꯑꯩꯈꯣꯏꯒꯤꯗ ꯑꯣꯏꯒꯦꯔꯥ ꯃꯈꯣꯏꯒꯤꯗ ꯑꯣꯏꯒꯦꯔꯥ
ꯀꯔꯤꯅꯣ ꯀꯝꯄ꯭ꯂꯦꯟ ꯅꯣꯏ ꯉꯁꯤ ꯔꯤꯗꯤꯡ ꯑꯃ ꯍꯦꯟꯖꯟ ꯌꯥꯎꯗ꯭ꯔꯣ꯫
ꯀꯔꯝꯕꯅꯣ ꯔꯤꯗꯤꯡ ꯈꯪꯗꯦ ꯑꯩ꯫ ꯀꯔꯤ ꯀꯔꯤꯅꯣ ꯏꯕꯅꯦ ꯈꯔ ꯌꯥꯎꯗꯦ꯫
ꯄꯦꯁꯦꯁꯇꯨ ꯄꯦꯄꯔ ꯋꯥꯟꯒꯤꯁꯨ ꯌꯥꯎꯔꯦ ꯄꯦꯄꯔ ꯋꯥꯟꯒꯤꯗꯣ ꯑꯍꯥꯟꯕ ꯇꯧꯔꯦ꯫ ꯑꯗꯨꯁꯨ ꯂꯨꯔꯝꯃꯦ ꯑꯗꯨꯁꯨ ꯄꯨꯂꯞ ꯃꯉꯥꯃꯛꯇꯤ ꯇꯥꯔꯝꯃꯦ ꯑꯗꯨꯏꯗꯨꯃ꯫ ꯑꯗꯨꯁꯨ ꯂꯨꯔꯕ ꯄꯦꯄꯔ ꯇꯨꯁꯨ ꯇꯔꯥꯁꯤ ꯂꯥꯏ ꯃꯃꯥꯡꯗꯗꯤ ꯂꯥꯏ ꯄꯦꯁꯦꯖꯁꯤꯗ ꯁꯣꯛ ꯂꯥꯡꯉꯤꯗ ꯁꯣꯛꯇꯨ ꯀꯔꯝꯕꯅꯣ ꯍꯪꯉꯒ ꯑꯗꯨꯗ ꯌꯥꯕꯅꯦꯕ꯫ ꯑꯗꯨꯗꯤ ꯅꯣꯏ ꯄꯨꯟꯁꯤ ꯍꯣꯠꯄ ꯍꯩꯔꯣꯏꯏ ꯉ ꯁꯤꯒꯤ ꯄꯦꯁꯦꯁ ꯃꯉꯛ ꯈꯨꯜꯂꯨꯗꯨꯗꯤ ꯂꯣꯏꯔꯦ ꯑꯔꯣꯏꯕꯒꯤꯗꯣ ꯍꯣꯏ ꯑꯅꯤ ꯁꯣꯏꯗꯗꯤ ꯂꯥꯏꯔꯦ ꯑꯗꯨꯁꯨ ꯈꯔ ꯌꯥꯎꯔꯦꯧ ꯇꯤꯜꯂꯦ ꯑꯗꯨꯗ ꯑꯗꯨꯁꯨ ꯈꯔ ꯃꯨꯟꯅ ꯄꯥꯔꯒ ꯄꯦꯁꯦꯁ ꯑꯅꯤꯗꯨꯃ ꯐꯖꯅ ꯇꯥꯔꯝꯃꯦ ꯑꯍꯨꯝꯁꯨꯕ ꯄꯦꯁꯦꯁꯁꯤ ꯀꯣꯏꯁꯟ ꯃꯉꯥ ꯏꯀꯣꯜ ꯇꯨ ꯃꯥꯛ ꯇꯔꯥ ꯁꯤ ꯐ꯭ꯔꯤꯗꯅꯦꯕ ꯑꯩꯅ ꯍꯧꯖꯤꯛ ꯍꯌꯦꯡ ꯂꯥꯜꯂꯝꯃꯗꯤ ꯑꯗꯨ ꯆꯥꯛꯇꯣꯏꯃꯦꯕ꯫ ꯈꯪꯒ꯭ꯔꯦꯕ ꯑꯗꯨ ꯑꯟꯁꯔꯁꯦ ꯑꯝꯇ ꯄꯦꯁꯦꯖꯁꯤꯗ ꯑꯝꯇ ꯌꯥꯎꯗꯕꯤꯗ ꯑꯥꯏꯗꯤꯌꯥꯅꯦꯕ ꯍꯪꯉꯛꯏꯁꯤ ꯂꯥꯏꯔꯤꯛꯀꯤ ꯑꯥꯏꯗꯤꯌꯥꯗꯨꯁꯨ ꯄꯦꯁꯦꯁꯤꯗ ꯌꯥꯎꯍꯟꯗꯕꯤꯗ ꯑꯗꯨ ꯑꯗꯨꯁꯨ ꯑꯗꯨꯝ ꯃꯇꯝ ꯆꯪꯈ꯭ꯔꯦ ꯑꯗꯨꯗ꯫ ꯑꯗꯨꯗꯒꯤ ꯁꯣꯝꯗ ꯅꯪ ꯅꯪ ꯅꯪ ꯅꯪ ꯅꯪ ꯅꯪ ꯄꯦꯄꯔ ꯋꯥꯟꯗ ꯄꯨꯡ ꯑꯃ ꯂꯧꯒꯗꯕꯗꯨꯅ ꯄꯨꯡ ꯑꯃꯒ ꯃꯤꯅꯠ ꯀꯨꯟ ꯀꯨꯟ ꯆꯪꯖꯟꯒ꯭ꯔꯦ꯫ ꯑꯗꯨꯗꯤ ꯁꯣꯝꯗ ꯄꯨꯡ ꯑꯃ ꯃꯈꯥꯏꯒꯤ ꯆꯥꯡ ꯍꯥꯏꯔꯣꯅꯦ ꯁꯣꯝꯗ ꯄꯨꯡ ꯑꯃ ꯃꯈꯥꯏꯒꯤ ꯆꯥꯡ ꯈꯛꯇ ꯐꯪꯗ꯭ꯔꯦ ꯅꯥꯏꯟꯇꯤ ꯃꯤꯅꯠꯁ ꯀꯣꯏꯁꯟ ꯆꯥꯝꯃꯗꯅꯦ ꯇꯥꯗ꯭ꯔꯣ
ꯇꯥꯏꯌꯦ ꯇꯥꯔꯤꯌꯦ ꯅꯪ ꯍꯥꯏꯗꯣ
ꯇꯥꯕ꯭ꯔꯣ
ꯇꯥꯏꯌꯦ
ꯀꯣꯏꯁꯟ ꯆꯥꯝꯃꯗꯣ ꯅꯥꯏꯟꯇꯤ ꯇꯤ ꯃꯤꯅꯠꯇ ꯇꯧꯔꯝꯃꯦ ꯃꯔꯤ ꯁꯤꯗꯅꯤ ꯁꯨꯅ ꯅꯪ ꯅꯪꯗꯪꯅ ꯄꯦꯄꯔ ꯋꯥꯟꯗꯗꯤ ꯑꯗꯨꯝ ꯃꯥꯔꯛ ꯇꯧꯐꯝ ꯊꯣꯛꯄꯁꯨ ꯐꯪꯒꯅꯦꯕ ꯃꯃꯥꯡꯗ ꯀꯣꯏꯁꯟ ꯀꯨꯟꯊ꯭ꯔꯥ ꯆꯨꯝꯕꯅꯦ ꯑꯗꯨꯗꯒꯤ ꯑꯗꯨꯝ ꯍꯦꯟꯅ ꯆꯣꯡꯉꯛꯄ ꯌꯥꯏ ꯑꯗꯨ ꯄꯦꯄꯔ ꯇꯨꯗꯗꯤ ꯃꯔꯤꯅꯤ ꯄꯦꯄꯔ ꯋꯥꯟꯗ ꯅꯤꯐꯨ ꯆꯨꯝꯕꯗꯤ ꯑꯁꯣꯝꯗ ꯍꯨꯝꯐꯨ ꯆꯨꯝꯃꯗꯤ ꯑꯗꯨꯝ ꯌꯥꯔꯅꯤꯕ ꯍꯨꯝꯐꯨ ꯄꯨꯁꯤ ꯄꯦꯄꯔ ꯇꯨꯗ ꯄꯦꯄꯔ ꯇꯨꯗ ꯀꯣꯏꯁꯟ ꯍꯨꯝꯐꯨꯁꯤ ꯑꯗꯨ ꯃꯃꯥꯡꯗꯒꯗꯤ ꯑꯁ ꯌꯥꯡꯈꯩ ꯍꯗꯤ ꯆꯨꯝꯃꯅꯤꯍꯦ ꯀꯥꯏꯅ ꯑꯗꯨꯝ ꯈꯪꯕ ꯉꯝꯕꯅꯦꯕ ꯑꯗꯨꯗꯣ ꯉꯝꯗꯕ ꯑꯗꯨ ꯌꯥꯡꯈꯩ ꯆꯨꯝꯕ ꯉꯝꯃꯒꯗꯤ ꯌꯥꯡꯈꯩꯗꯨꯗ ꯖꯁ ꯇꯧꯔꯛꯄꯗꯨꯗ ꯀꯨꯟ ꯀꯨꯟꯊ꯭ꯔꯥ ꯑꯃ ꯑꯗꯨꯝ ꯀꯩꯗꯧꯔꯒ ꯀꯣꯏꯁꯟ ꯆꯥꯝꯃꯅꯤ ꯄꯦꯄꯥꯔ ꯇꯨꯗꯨꯗ ꯑꯗꯨ ꯁꯚꯦꯟꯇꯤ ꯈꯛ ꯆꯨꯝꯍꯜꯂꯝꯕꯩ ꯃꯊꯧꯅꯦ ꯍꯥꯏꯕ ꯀꯨꯟꯊ꯭ꯔꯥ ꯂꯜꯍꯜꯂꯁꯨ ꯑꯗꯨꯗꯤ ꯁꯣꯝꯗ ꯁꯚꯦꯟꯇꯤ ꯁꯣꯝꯗ ꯊꯥꯔꯇꯤ ꯊꯥꯔꯇꯤ ꯐꯥꯏꯚ ꯆꯨꯝꯃꯛꯑꯗꯤ ꯌꯦꯡꯉꯨ ꯌꯦꯡꯉꯨ ꯔꯤꯖꯜꯁꯤ ꯌꯦꯡꯉꯨ ꯁꯛꯄ ꯇꯥꯕꯅꯦ ꯃꯥꯅꯦ ꯑꯗꯣ ꯑꯩ ꯈꯛꯇ ꯅꯠꯇꯦꯗ ꯃꯣꯏꯁꯨ ꯂꯨꯔꯤꯅꯤ ꯑꯩꯁꯨ ꯐꯖꯅ ꯄꯥꯕꯅꯦ ꯑꯗꯨꯝ ꯄꯥꯕꯁꯦ ꯅꯤꯉꯝꯗꯕ ꯑꯅꯤ ꯑꯍꯨꯝꯗꯤ ꯌꯥꯎꯋꯤ ꯆꯦꯞꯇꯔ ꯑꯅꯤ ꯑꯍꯨꯝ ꯑꯩꯅ ꯔꯤꯚꯤꯖꯟ ꯇꯧꯒꯦꯗꯧꯕꯗꯨ ꯅꯪꯍꯧꯗꯕ ꯑꯗꯨꯗꯒꯤ ꯍꯪꯉꯛꯑꯣꯏꯒꯦꯅ ꯈꯜꯂꯨ ꯐꯖꯅ ꯍꯪꯉꯛꯄꯩ ꯋꯥꯅꯤꯗ
ꯑꯗꯨ ꯌꯥꯗꯦꯕ ꯑꯗꯨ ꯑꯣꯏꯅ ꯍꯨꯟꯗꯣꯛꯄ ꯄꯣꯠꯁꯤꯅ ꯍꯦꯟꯅ ꯍꯪꯉꯛꯏꯁꯤ ꯊꯥꯏꯅ ꯑꯉꯥꯡ ꯑꯣꯏꯔꯤꯉꯩꯗꯩ ꯈꯪꯉꯛ ꯂ ꯈꯪꯉꯝꯗꯨ
ꯅꯪꯗꯕ ꯑꯩꯅ ꯍꯨꯟꯗꯣꯛꯀꯦ ꯌꯥꯝꯅ ꯍꯨꯟꯗꯣꯛꯄ ꯅꯠꯇꯦ
ꯎꯝ ꯑꯗꯨ ꯍꯨꯟꯗꯣꯛꯀꯦ ꯌꯥꯎ ꯑꯗꯨ ꯌꯥꯔꯤꯃꯈꯩ ꯂꯣꯏꯅ ꯇꯁ ꯇꯧꯒꯗꯕ
ꯀ꯭ꯔꯣꯅꯣꯂꯣꯖꯤ ꯅꯣꯂꯣꯖꯤꯅ ꯇꯧꯔꯨꯕ ꯑꯗꯨꯗꯨꯗ ꯁꯣꯏꯕ ꯑꯝꯇ ꯍꯦꯛ ꯍꯪꯉꯛꯇꯦ ꯂꯣꯏꯔꯦ ꯍꯣꯏ ꯑꯝꯐꯧ ꯍꯦꯛ ꯍꯪꯉꯛꯇꯦ ꯂꯣꯏꯔꯦ ꯃꯃꯥꯡꯗ ꯀꯣꯏꯁꯟꯄ ꯀꯣꯅꯣꯂꯣꯖꯥꯁꯦ ꯀꯨꯟꯃꯨꯛ ꯌꯥꯎꯋꯤ ꯃꯃꯥꯡꯗ ꯀꯨꯟꯃꯨꯛ ꯌꯥꯎꯁꯦ ꯍꯟꯗꯛ ꯑꯝꯐꯥꯎ ꯍꯪꯇꯦ ꯂꯣꯏꯔꯦ ꯄꯦꯇꯔꯟꯁꯦ ꯊꯨꯒꯥꯏꯔꯛꯄꯩ ꯆꯥꯡꯁꯦ ꯑꯗꯨꯅ ꯁꯨꯜꯇꯥꯥꯟꯗ ꯃꯃꯥꯡꯅ ꯍꯦꯟꯅ ꯅꯨꯡꯉꯥꯏꯌꯦ ꯁꯤꯗꯤꯅ ꯍꯥꯏꯔꯛꯏꯗꯨ
ꯃꯣꯏ ꯅꯤꯠꯀꯤꯗꯣ ꯑꯗꯨꯁꯨ ꯃꯃꯥꯡꯗ ꯗꯤꯃꯥꯛ ꯃꯌꯥꯝ ꯃꯌꯥꯝ ꯐꯪꯉꯤꯅ ꯇꯧꯅꯝ ꯗꯣ ꯃ ꯀꯤꯍꯟꯕꯩ ꯁ ꯆꯦ ꯁꯤꯗꯤ ꯆꯥꯝꯃꯔꯤ ꯌꯧꯕꯗ ꯈꯟ ꯆꯥꯝꯃꯔꯤ ꯌꯧꯕꯗ ꯈꯟ ꯃꯈꯩꯒꯤ ꯆꯥꯟꯖ ꯋꯥꯡꯉꯦ ꯀꯥꯏꯅ ꯇꯧꯅꯔꯤꯁꯦ ꯎꯝ
ꯈꯪꯗꯅ ꯍꯥꯟꯅꯗꯤ ꯅꯣꯏ ꯀꯔꯤꯕ ꯑ ꯅꯦꯄꯥꯔꯤ ꯔꯥꯏꯁꯀꯤ ꯃꯆꯥ ꯅꯨꯄꯤꯒꯗꫭ
ꯏꯃꯩꯃ ꯀꯩ ꯅꯤꯡꯊꯧꯒꯤꯖꯧꯒꯤꯗ ꯐꯝꯗ꯭ꯔꯥ ꯊꯒꯠ ꯏꯃꯩꯃ ꯃꯆꯥꯅꯨꯄꯤ ꯑꯃꯗꯨꯁꯨ ꯎꯝ ꯀꯔꯤꯅꯣ ꯏꯃꯩ ꯍꯟꯅ ꯀꯩꯅꯣ ꯑꯗꯨꯅ ꯃꯤ ꯁꯤꯅ ꯍꯩꯁꯤꯡꯕ ꯍꯦꯟꯃꯂꯗꯤ ꯄꯁꯤꯡ ꯊꯣꯛꯑꯦ ꯍꯥꯏꯕꯅꯤꯀꯣ ꯀꯃꯥꯏꯅ ꯇꯧꯕꯤꯔꯤꯗ
ꯎꯝ ꯌꯥꯝꯅ ꯑꯩꯈꯣꯏꯒꯤ ꯈꯤꯇꯪ ꯀꯩꯗꯧꯕꯗ ꯐꯥꯗꯅ ꯄꯣꯄꯨꯂꯔ ꯑꯣꯏꯍꯟꯅꯤꯡꯕꯗꯣ ꯀꯔꯤꯒꯨꯝꯕꯅꯦ ꯃꯦꯁꯦ ꯀꯔꯤꯕ ꯂꯨꯁꯤꯄꯤꯌꯥ ꯀꯪ ꯍꯥꯏꯕ꯭ꯔꯥ ꯂꯤꯁꯤ ꯄ꯭ꯔꯤꯌꯥ ꯍꯥꯏꯕ꯭ꯔꯥ ꯑꯗꯨ ꯃꯄꯥꯅ ꯇꯧꯕꯒꯨꯝꯕꯅꯦ ꯆꯞ ꯃꯥꯟꯅꯩ ꯍꯨꯔꯥꯟꯕꯅꯦ ꯃꯄꯥꯁꯦ
ꯈꯪꯉꯤꯅꯦ ꯅꯪꯕ
ꯅꯠꯇꯦ ꯁꯤ ꯄꯌꯥ ꯍꯥꯏꯕ ꯑꯩ ꯅꯨꯄꯥꯗꯨ
ꯑꯗꯨꯅꯦ ꯍꯥꯏꯔꯁꯦ ꯑꯗꯤ ꯑꯩꯈꯣꯏꯅ ꯁꯨꯝꯕꯁꯨ ꯈꯪꯕꯅꯤꯅ ꯏꯁ ꯀꯥꯏꯅ ꯈꯪꯂꯦ ꯑꯁ ꯌꯨꯝ ꯑꯃꯣꯝꯗ ꯅꯣꯛꯅꯤꯡꯉꯦ ꯌꯥꯝꯅꯩ ꯑꯩꯈꯣꯏ ꯏꯆꯦ ꯀꯔꯤꯒꯗꯧꯣ ꯑꯩꯈꯣꯏ ꯅꯤꯡꯊꯝꯅꯥꯒꯤ ꯏꯆꯦꯈꯣꯏꯒꯗꯗꯤ ꯑꯗꯨꯝ ꯂꯥꯏꯔꯤꯛꯇ ꯀꯕꯛ ꯀꯕꯛꯀꯤ ꯂꯣꯏꯁꯤꯟꯈꯤꯕ ꯄꯕꯣꯠꯅꯤꯗꯅ ꯑꯗꯨꯅ ꯏꯃꯩꯃꯥ ꯑꯗꯨ ꯅꯕꯣꯂꯤꯕꯨ ꯆꯂꯣꯤ ꯇꯨ ꯏꯪꯂꯤꯁꯀꯕ꯭ꯔ
ꯎꯝ ꯔꯤ ꯔꯤ ꯂ ꯑꯗꯨ ꯂꯩꯈ꯭ꯔꯦ
ꯏꯪꯂꯤꯁ ꯑꯗꯨꯅ ꯃꯣꯏꯒ ꯑꯩꯐꯥꯎ ꯃꯣꯏꯅ ꯄꯨꯔꯥ ꯑꯩꯒꯁꯦ ꯑꯩꯈꯣꯏ ꯁꯣꯝꯒꯤꯗ ꯐꯔꯁꯇ ꯊꯥꯡꯒꯠꯂꯒꯠ ꯂꯥꯂꯤꯁꯦ ꯑꯩꯁꯦ
ꯑꯣꯐ
ꯑꯁꯦꯡꯕꯩꯅꯦ ꯑꯩꯈꯣꯏꯒꯤ ꯏꯈꯣꯏ ꯈꯛꯇꯅꯦ ꯂ ꯍꯩꯕ ꯍꯩꯇꯕ ꯊꯝꯈ꯭ꯔꯥ ꯂꯔꯤꯛꯀ ꯐꯖꯅ ꯇꯝꯗ ꯈꯣꯠꯇ ꯂꯩꯔꯤꯗꯤ ꯑꯩꯈꯣꯏ ꯈꯛꯇꯔꯦ ꯑꯇꯣꯞꯄꯗꯤ ꯑꯝ ꯂꯩꯕ ꯅꯠꯇꯦ
ꯍꯥꯏꯔꯝꯕꯣ ꯍꯥꯏꯔꯝꯒꯦ ꯇꯧꯔꯛ ꯀꯥꯎꯈꯨꯝꯃꯅꯤ
ꯍꯣ ꯏꯁ ꯀꯥꯎꯗꯦ ꯑꯩ ꯅꯣꯡꯅꯤꯡꯉ ꯅꯪ ꯅꯤꯡꯁꯤꯡꯉꯛꯇꯧꯔꯝꯃꯦ ꯍꯥꯏꯕ ꯑꯩꯗꯤ ꯑꯩꯈꯣꯏꯁꯦ ꯃꯣꯏꯒꯤ ꯀꯩ ꯍꯥꯏꯗꯤ ꯕꯦꯂꯟꯗꯥꯔꯗꯣ ꯑꯗꯨꯅꯦ ꯅꯪ ꯁꯥ ꯁꯥꯏꯟ ꯄꯔꯦꯡ ꯁꯥꯥꯡꯅ ꯂꯣꯏ ꯂꯦꯞꯄ ꯂꯩꯌꯦꯕꯀꯣ ꯑꯗꯨꯒꯅꯦ ꯃꯣꯏꯒꯤ ꯏꯜꯂꯤꯕ ꯀꯃꯤꯇꯤꯒꯤꯅꯤ ꯃꯤ ꯑꯣꯏꯗꯕ ꯀꯩꯅꯣ ꯈꯪꯗꯦꯕ ꯑꯗꯨꯅ ꯑꯣꯖꯥ ꯃꯌꯥꯝ ꯑ ꯊꯣꯛꯄꯤ ꯍꯕ ꯑ ꯃꯤꯁꯤꯡꯁꯤ ꯃꯁꯟꯗ ꯑꯗꯨ ꯃꯁꯥ ꯃꯁꯥꯏ ꯊꯣꯛꯄ ꯇꯧꯔ ꯂꯩꯕ ꯋꯥ ꯑꯩꯗꯤ ꯑꯁ ꯅꯪꯁꯤꯗ ꯀꯩꯁꯤ ꯅꯪꯅ ꯂꯥꯛꯕꯗꯣ ꯑꯗꯨ ꯀꯣꯄꯤ ꯈꯣꯏꯗꯅꯦ ꯀꯣꯄꯤ ꯂꯥꯛꯊꯣꯛꯁꯤ ꯈꯨꯏꯅꯣꯏ ꯑꯣꯖꯥꯅꯦ ꯈ ꯃꯥꯁꯨꯅꯦ ꯀꯣ ꯑꯣꯖꯥ ꯍꯥꯏꯕꯅꯦ ꯍꯥꯏꯔ ꯑꯉꯥꯎꯕꯤ ꯑꯩꯈꯣꯏꯅ ꯂꯥꯛꯇꯥꯔ ꯑꯣꯖꯥ ꯑꯣꯏꯔꯝꯃꯤ ꯑꯩꯈꯣꯏꯁꯦ ꯑꯗꯣ ꯃꯤꯁꯤ ꯑꯩꯈꯣꯏꯗꯣꯛꯅ ꯑꯣꯖꯥꯒ ꯀꯧꯈ꯭ꯔꯦ ꯑꯣꯏꯗ꯭ꯔꯤꯉꯩꯗꯒꯤ ꯀꯥꯏꯅ ꯇꯧꯅꯔꯤꯕ ꯑꯩꯅ ꯅꯣꯛꯄꯁꯤ ꯃꯤꯁꯤꯡꯁꯦ ꯀꯩꯝꯇ ꯊꯋꯥ ꯁꯥꯕꯤꯗ꯭ꯔꯤꯕꯅꯦ ꯍꯥꯏꯕ ꯑꯣꯖꯥ ꯃꯌꯥꯝ ꯊꯣꯛꯄꯤꯌꯨ ꯀꯥꯏꯅ ꯍꯥꯏꯕꯗꯣ ꯑꯝꯇ ꯇꯥꯕꯤꯗꯕꯤ ꯂꯩꯔꯤꯕ
ꯑꯣ ꯉꯁꯤ ꯑꯣꯖꯥ ꯀꯥ ꯍꯣꯏꯍꯣꯏ ꯎꯝ
ꯑꯩꯅ ꯅꯣꯛꯄꯁꯦ ꯅꯪ ꯅꯤꯡꯁꯤꯡꯉꯩꯅꯦ ꯑꯗꯨꯗꯨꯒ ꯅꯣꯛꯄꯁꯦ
ꯑꯩ ꯑꯣꯖꯥꯅ ꯅꯠꯇꯦ ꯑꯩꯅ ꯍꯥꯏꯔꯝꯕꯗꯣ
ꯀꯃ ꯇꯧꯕꯅꯤꯕ ꯑ ꯑꯩꯅ ꯈꯪꯉꯁꯤꯦ ꯀꯃ ꯈꯅꯣ ꯈꯪꯕ꯭ꯔꯥ ꯍꯥꯏꯅ ꯍꯥꯏꯕ ꯑꯗꯨ ꯀꯃꯥꯏꯅ ꯅꯣꯏ ꯑꯩꯅ ꯁꯨꯃꯥꯏꯅ ꯇꯧꯋꯦ ꯑꯗꯨꯒꯤꯅꯦ ꯑꯩ ꯅꯤꯡꯁꯤꯡꯉꯛꯄꯒꯤꯅꯦ ꯑꯩꯅ ꯍꯥꯏ ꯅꯣꯛꯄ ꯏꯁ ꯑꯗꯨꯒꯅꯦꯀꯣ ꯏꯁ ꯇꯤꯟ ꯌꯣꯠꯂ ꯍꯜꯂꯛꯏꯃꯦ ꯅꯥꯁꯄꯇꯤꯁꯦ ꯆꯔꯣꯡ ꯆꯔꯣꯡ ꯆꯔꯣꯡ ꯄꯥꯜꯔꯒꯅꯦꯕ ꯂꯩꯍꯧꯔꯤꯁꯦ
ꯂꯥꯏꯗꯤ ꯂꯥꯏꯕꯅꯤꯍꯦ ꯃꯣꯏꯒꯤ ꯁ꯭ꯀꯨꯜꯗꯨ ꯅꯣꯏꯅ ꯌꯥꯝ ꯂꯨꯅ ꯈꯜꯂꯤ ꯁ꯭ꯀꯨꯜ ꯃꯃꯥꯡꯗ ꯁ꯭ꯀꯨꯜ ꯍꯦꯛ ꯃꯃꯥꯡꯗꯨꯗ ꯂꯩꯔꯦ ꯄꯣꯠꯇꯨꯕꯨ
ꯀꯩꯅꯣ ꯁ꯭ꯀꯨꯜ ꯃꯃꯥꯡꯗ ꯂꯩꯔꯁꯤ
ꯀꯦꯊꯣꯂꯤꯛ ꯁ꯭ꯀꯨꯜ ꯃꯃꯥꯡꯗ ꯑꯗꯨꯝ ꯆꯪꯈꯤꯕꯒ ꯂꯩꯔꯝꯃꯦ ꯍꯥꯏꯕ ꯅꯪꯅ ꯑꯍꯥꯟꯕ ꯆꯠꯄꯗ ꯌꯥꯝ ꯂꯨꯅ ꯈꯜꯂꯤꯗꯣ
ꯃꯥꯡ ꯃꯃꯥꯡꯉꯩꯅ ꯍꯥꯏ ꯀꯦꯊꯣꯂꯤꯛ ꯏꯁ
ꯃꯃꯥꯡꯁꯤ ꯀꯔꯝꯕꯅꯣ ꯃꯃꯥꯡꯁꯤ ꯁꯣꯔꯣꯛ ꯑꯗꯨꯝ ꯏꯁꯇ꯭ꯔꯦꯠꯇꯨ ꯅꯠꯇꯦ ꯃꯃꯥꯡꯁꯤ ꯍꯧꯖꯤꯛ ꯅꯣꯏꯅ ꯆꯪꯉꯕ ꯏꯁꯇꯦꯠꯇꯨ ꯒꯦꯠ ꯂꯩꯔꯤꯗꯨ ꯎꯗ꯭ꯔꯣ ꯀꯦꯊꯣꯂꯤꯛ
ꯑꯩꯁꯨ ꯈꯪꯉꯤꯃꯦ ꯒꯦꯠꯁꯦ ꯑꯅꯤ ꯁꯨꯏꯌꯦ ꯑꯗꯨꯒꯦꯠꯇꯨꯅ ꯅꯀꯟ ꯃꯃꯥꯡ ꯃꯃꯥꯡꯉꯩꯁꯦ ꯒꯦꯠ ꯑꯁꯣꯝꯒꯤꯗꯨꯅ ꯃꯦꯟ ꯒꯦꯠꯅꯦ ꯅꯪꯅ ꯑꯃꯨꯛ ꯍꯧꯖꯤꯛꯀꯤ ꯀꯩ ꯆꯪꯉꯛꯏꯗꯨꯅ ꯅꯥꯀꯟꯒꯤ ꯒꯦꯠꯅꯦ ꯃꯦꯟ ꯒꯦꯠ ꯑꯣꯏꯔꯅꯦ ꯁꯣꯝꯗꯅ
ꯍ ꯍ ꯍ ꯍ
ꯈꯪꯗꯦꯗ ꯀꯅꯟꯗꯦꯕꯤꯗ ꯃꯤ ꯌꯥꯝꯅ ꯇꯧꯅꯕꯅꯤ ꯑꯣꯏꯅꯝ ꯅꯝꯗꯦ
ꯖꯨꯟꯒꯤ ꯖꯨꯂꯥꯏꯒꯤ ꯀꯌꯥꯗꯣ ꯂꯥꯁ ꯗꯦꯠ ꯑꯣꯏꯕꯅꯦꯕ ꯃꯣꯏꯅ ꯐꯕ ꯍꯥꯏꯗꯣꯛꯑꯒ ꯑꯦꯠꯃꯤꯁꯟꯗꯨꯣ ꯐꯠ ꯐꯠ ꯇꯧꯔꯗꯤ ꯗꯦꯠꯇꯨ ꯊꯥꯕ ꯌꯥꯒꯗꯕꯅꯦꯅꯤ ꯎꯝ
ꯑꯗꯣ ꯍꯥꯏꯗꯣꯛꯄꯩꯁꯦ ꯃꯣꯏꯗꯣ ꯍꯌꯦꯡ ꯍꯥꯏꯗꯣꯛꯇꯣ ꯃꯥꯜꯂꯦ ꯉꯁꯤ ꯊꯥꯔꯤꯗꯣ ꯃꯣꯏꯅ ꯌꯦꯡꯒꯗꯕ ꯅꯠꯇꯦꯕ ꯑꯣꯏ ꯃꯥꯔ ꯁꯤꯠꯅꯦꯕ ꯈꯣꯠꯂꯤꯗꯣ ꯑꯗꯨꯅ
ꯍꯣꯏꯃꯅꯦ
ꯎꯝ
ꯀꯣꯏꯁꯟꯗ ꯈꯣꯠꯇ꯭ꯔꯣ
ꯈꯣꯠꯇꯦ
ꯑꯕꯥꯁ ꯍꯪꯕꯤ ꯕꯔ ꯁꯪꯕꯤ ꯅꯕꯨ ꯗꯤ ꯈꯔ ꯐꯩ ꯀꯟꯗ ꯈꯣꯠꯄ ꯀꯔꯞꯁꯟ ꯇꯧꯕꯅꯦ
ꯁꯥꯡꯃꯤꯅꯦ
ꯑꯩꯁꯦ ꯅꯪ ꯇꯥꯁ ꯀꯌꯥ ꯁꯨꯔꯦ ꯁꯤꯒ
ꯂꯣꯏꯔꯦꯁꯤꯅ
ꯃꯉꯥ ꯁꯕꯥꯥ
ꯎꯝ
ꯌꯥꯝ ꯊꯨꯖꯜꯂꯝꯃꯦ ꯏꯁ ꯂꯣꯏꯔꯦ ꯍ ꯋꯥꯠꯂꯤ ꯀꯨꯟ ꯃꯉꯥꯅꯦ ꯀꯨꯟꯊ꯭ꯔꯥꯅꯦ
ꯅꯠꯇꯦꯍꯦ ꯑꯍꯥꯟꯕꯒꯤ ꯍꯥꯏꯔꯛꯄ